ꯇꯧꯔꯛꯀꯦ ꯇꯧꯒꯅꯦꯅꯦ ꯍꯦ ꯈꯔꯤꯗꯣ ꯍꯦ
ꯇꯦꯁꯇꯤꯡ ꯇꯦꯁꯇꯤꯡ
ꯃꯥꯏꯀ꯭ꯔꯣꯐꯣꯟ ꯋꯥꯟ ꯇꯨ ꯊ꯭ꯔꯤ ꯁꯤꯛꯁ ꯁꯤꯛꯁ
ꯑꯗꯨ
ꯋꯥꯔꯤ ꯁꯥꯟ ꯉꯁꯤꯂ ꯏꯇ꯭ꯔꯦꯗ
ꯆꯦꯛ ꯆꯦꯛ ꯇꯧꯗ꯭ꯔꯁꯨ ꯌꯥꯏꯗ ꯌꯥꯝ ꯇꯥꯏꯗ
ꯋꯥꯔꯤ ꯆꯥꯅꯤꯡꯉꯥꯏꯁꯦ ꯂꯩꯇ꯭ꯔꯒ ꯂꯣꯏꯅ ꯆꯥꯗꯣꯛꯈ꯭ꯔꯦ
ꯑꯁ ꯁꯥꯅꯤꯡꯉꯥꯏꯗꯤ ꯌꯥꯝ ꯂꯩꯌꯦ
ꯎ
ꯍ
ꯑꯗꯨ
ꯑ ꯃꯗꯨ ꯌꯥꯔꯣ ꯀꯩ ꯋꯥꯔꯤ ꯋꯥꯔꯤ ꯁꯥꯁꯦꯔ
ꯑꯗꯨ
ꯑꯃꯔ ꯀꯔꯤꯁ ꯃꯗꯨ ꯑꯍꯨꯝꯅꯤ
ꯎꯝ
ꯍꯥꯏꯔꯣ ꯍꯥꯏꯔꯣ
ꯅꯁꯨ ꯈꯣꯟꯟꯗ ꯂꯥꯛꯣ ꯇ
ꯑꯩꯁꯦ ꯈꯨꯟꯗ ꯀꯩꯗꯧꯗꯣꯏꯅꯣ ꯂꯥꯛꯑꯒ ꯀꯩꯁꯨ ꯇꯧꯉ ꯂꯩꯗꯦꯕꯕ ꯑꯗꯨꯝ ꯁꯔꯒ ꯇꯃꯒ
ꯂꯧꯗ ꯁꯥꯟꯅꯕ ꯆꯠꯂꯁꯦ
ꯁ ꯑꯩꯈꯣꯏꯒꯤ ꯂꯧꯗꯤ ꯂꯣꯏꯔꯦꯍꯦ
ꯌꯥꯝ ꯂꯩꯔꯤ
ꯅꯣꯏꯒꯤ ꯂꯣꯏꯗ꯭ꯔꯤꯕꯣ
ꯂꯣꯏꯔꯔꯤ
ꯍꯥꯟ ꯅ ꯇ ꯍꯥꯟꯅ ꯇꯧꯈꯤꯕ ꯅꯠꯇ꯭ꯔꯣ
ꯉꯔꯥꯡ
ꯑꯅꯤꯔꯣ ꯑꯅꯤꯔꯣ ꯅꯣꯏꯒꯤ ꯑꯅꯤꯔꯣ
ꯑꯅꯤꯃꯛ ꯂꯣꯏꯔꯦ
ꯑꯣ
ꯉꯔꯥꯎꯅ ꯂꯣꯏꯈ꯭ꯔꯦ
ꯑꯗꯨꯗꯤ ꯂꯣꯏꯔꯦꯗꯅ ꯅꯪꯁꯨ ꯁꯤꯗ ꯂꯥꯛꯄ ꯌꯥꯔꯦ
ꯃꯤꯒꯤ ꯆꯥꯅꯤꯡꯉꯥꯏ ꯂꯩꯥꯛꯏꯕ꯭ꯔꯣ
ꯍꯥꯥ
ꯃꯤꯒꯤ ꯆꯥꯅꯤꯡꯉꯥꯏ ꯂꯩꯕ꯭ꯔꯣ
ꯂꯩꯇꯗ
ꯂꯩꯇ꯭ꯔꯗꯤ ꯂꯥꯛꯑꯣ ꯀꯩ ꯀꯥꯟꯅꯕ ꯑꯗꯨꯗ ꯂꯩꯔꯦꯒ
ꯑꯗꯨꯅꯦ ꯁꯤꯗ ꯂꯩꯔꯒ ꯀꯥꯟꯅꯕ ꯂꯩꯇ꯭ꯔꯦꯕ ꯑꯩꯒꯤ
ꯄꯩꯁꯥꯁꯨ ꯊꯣꯛꯇꯦ ꯑꯁꯤꯗ ꯂꯩꯕꯅ ꯍꯦꯟꯅ ꯐꯩꯗ
ꯄꯩꯁꯥꯁꯦ ꯄꯥꯝꯕꯤ ꯑꯣꯏꯅ ꯍꯧꯔꯗꯤꯀꯣ
ꯑꯁ ꯅꯨꯡꯉꯥꯏꯒꯗꯕ
ꯌꯥꯝ ꯅꯨꯡꯉꯥꯏ ꯍꯥꯏꯗꯤ ꯅꯣꯛꯑꯒ ꯑꯗꯨꯝ ꯂꯩꯔꯅꯤ ꯅꯁꯄꯇꯤꯒꯨꯝꯕ ꯆꯥꯅꯤꯡꯉꯤꯅꯦꯍ ꯍꯧꯖꯤꯛꯀꯥꯟꯁꯦ
ꯑꯁ ꯑꯁ
ꯂꯩꯇꯕ ꯂꯩꯇꯕꯗꯣ ꯆꯥꯅꯤꯡ ꯆꯥꯅꯤꯡ ꯂꯩꯇꯕꯗꯣ ꯆꯥꯅꯤꯡꯉꯦꯕ ꯀꯔꯤꯔ ꯍꯥꯏꯗꯣꯛꯄ ꯉꯝꯗꯦꯦ
ꯑꯩ ꯊꯥꯔꯒꯦ ꯄꯩꯁꯥ ꯂꯩꯔꯗꯤ ꯑꯁꯤꯗ ꯂꯧꯔꯒ ꯄꯩꯁꯥ ꯂꯩꯔꯗꯤ ꯊꯥꯔꯛꯀꯦ ꯌꯥꯝ ꯇꯥꯡꯉ ꯃꯥꯜꯂꯀꯣ ꯑꯗꯨ ꯑꯁ ꯑꯗꯨꯁꯨ ꯌꯥꯝ ꯇꯥꯡꯕ ꯃꯥꯜꯂꯦꯕ ꯇꯥꯕ꯭ꯔꯣ ꯅꯪ ꯏꯅꯦ ꯋꯥꯁꯤ ꯌꯥꯗ꯭ꯔꯦꯅꯦ ꯑ
ꯍꯥꯥ
ꯅꯪ